ꯍꯂꯣ
ꯍꯜꯂꯣ
ꯇꯥꯔꯒ ꯇꯥꯗꯕꯒꯨꯝ ꯇꯧꯋꯣꯏꯅꯦ ꯅꯪ
ꯂꯧ ꯇꯥꯗꯕ꯭ꯔꯣ ꯎꯝ
ꯉꯁꯥꯏ ꯇꯥꯗꯕ꯭ꯔꯣ ꯀꯦꯒ
ꯈꯪꯗꯦ ꯑꯩꯒꯤ ꯅꯦꯠꯋꯥꯛꯅꯔꯥ ꯀꯔꯤꯅꯔꯥ ꯈꯪꯗꯦ
ꯎꯝ ꯀꯩꯗꯧꯔꯤꯅꯣ ꯅꯪꯒꯤ ꯅꯨꯡꯉꯥꯏꯔꯤꯕ꯭ꯔꯣ
ꯑꯩꯀꯣꯄꯩꯗꯧꯔꯦ
ꯝ
ꯀ
ꯄꯁ ꯈꯗ꯭ꯔꯣ
ꯑꯥ
ꯁꯥꯟꯅꯕ ꯆꯠꯀꯗ꯭ꯔꯣ
ꯆꯞꯀꯝꯒꯤ
ꯄꯃꯨꯡ ꯀꯌꯥꯗ ꯉꯁꯤꯟꯅꯩ
ꯅꯁꯦꯗꯤ ꯑꯣ ꯌꯥꯝ ꯅꯨꯡꯉꯥꯏꯔ ꯍꯁꯦ ꯀꯌꯥ ꯇꯥꯕ꯭ꯔꯥ ꯑꯣ ꯐꯥꯏ ꯔꯝ ꯃ ꯆꯅꯤ
ꯅꯪ ꯍꯥꯏꯄꯦꯟ ꯂꯧꯕꯤꯌꯣ ꯍꯥꯏꯕꯗ
ꯎꯝ
ꯁꯟꯗꯦ ꯅꯨꯃꯤꯠꯇ ꯌꯦꯡꯕꯤꯒꯦ
ꯍꯣꯏ ꯍꯣꯏ
ꯑꯩꯒꯗꯤ ꯑꯩ ꯁꯦꯃꯣꯟ ꯄꯁꯨ
ꯃꯟ ꯆꯠꯀ ꯍꯥꯏꯕꯀꯣ
ꯑ ꯍꯥꯐꯦꯠ ꯂꯧꯕꯤꯗ꯭ꯔꯒ ꯑꯩ ꯑꯩꯕꯨ ꯔꯤꯆꯥꯔꯁ ꯇꯧꯕꯤꯔꯣꯅꯦ ꯑ ꯍꯧꯖꯤꯛ ꯀꯝꯇ ꯆꯂ ꯏꯇꯗꯨꯀ
ꯀꯔꯤꯒꯤ ꯄꯦꯟ ꯂꯧꯕꯤꯒꯦ
ꯑꯄꯥ ꯑꯦ ꯎꯕꯦꯒꯅ ꯅꯪ ꯑꯩꯕꯨ ꯀꯣꯜ ꯇꯧꯅꯤꯡꯗ꯭ꯔꯕꯣ
ꯍꯥꯞꯄꯦꯟꯅ ꯋꯥ ꯁꯅꯕ ꯌꯥꯕ꯭ꯔꯥ
ꯅꯪꯒꯤꯔꯤ ꯆꯔ ꯀꯩꯗꯉꯥꯏꯣꯏꯒꯅꯤ
ꯑꯗꯨꯗꯤ ꯑꯦꯇꯠꯂ ꯑꯣꯏꯩꯒꯅꯤ
ꯑꯣ
ꯑꯩꯗꯣ ꯌꯥꯝ ꯊꯤꯅ ꯀꯟꯅ ꯍꯤꯡꯂꯤ
ꯅꯣꯏ ꯀꯁꯇꯃꯔ ꯂꯥꯛꯇꯕ꯭ꯔꯣ
ꯎꯝꯋꯦ ꯐꯠꯇꯕꯒꯤꯪ ꯐꯠꯇꯕꯒꯤ ꯑꯁꯤ ꯋꯦꯗꯔꯗ ꯀꯁꯇꯃꯔ ꯂꯥꯛꯇꯦꯗ ꯃꯤ ꯃꯤꯌꯥꯝꯒꯤꯅꯦ ꯂꯨꯆꯝ ꯈꯣꯏꯔꯁꯨ ꯀꯁꯇꯃ ꯂꯥꯛꯇꯦ
ꯗꯨꯀꯥꯟꯗꯔ ꯂꯅꯤ
ꯎꯝ ꯍꯥꯏꯕꯗꯤꯀꯣ ꯅꯣꯡ ꯆꯨ ꯃꯟꯥꯟꯕꯒꯤꯀꯣ ꯆꯠꯊꯣꯛ ꯆꯠꯁꯤꯟ ꯇꯠꯄꯁꯦ ꯅꯨꯡꯉꯥꯏꯔꯔꯣꯏ ꯍꯥꯏꯕ ꯐꯖꯅ ꯆꯠꯄ꯭ꯔꯗꯤ ꯇꯨꯒꯅꯦꯕꯀꯣ
ꯂꯣꯂꯣ ꯀꯥ ꯆꯣ
ꯂꯣꯟꯔꯁꯨ ꯄꯩꯁꯥ ꯅꯠꯇꯕ
ꯍꯅꯁꯨ ꯄꯁꯥ ꯂ ꯇꯐ ꯃꯁꯤ ꯊꯥꯒꯤ ꯚꯔꯥꯒꯤꯗꯤ ꯊꯣꯛꯣꯛꯄ꯭ꯔ ꯍꯣꯏ
ꯐꯣꯛꯛꯇꯔꯤ ꯋꯥꯠꯂꯤ
ꯀꯌꯥ ꯃꯣꯒꯂꯑ
ꯎꯝ ꯑꯩ ꯍꯧꯖꯤꯛꯀꯣ ꯇꯨ ꯊꯥꯎꯖꯟꯒꯨꯝꯕꯗꯤ ꯂꯩꯌꯦ ꯊ꯭ꯔꯤꯥꯎ ꯊꯥꯎꯖꯟꯕ
ꯑ ꯀꯃꯥꯏꯅ ꯇꯧꯔꯅꯤ
ꯈꯪꯗꯦ ꯃꯤ ꯈꯣꯝꯅꯤꯉꯥꯏ ꯇꯥꯎꯔꯒꯦ
ꯃꯤ ꯀꯣꯟꯅꯁꯨ
ꯍꯌꯦꯡꯀꯣ ꯑꯣꯐꯔ ꯍꯌꯦꯡꯒꯤ ꯑꯣꯐꯔ ꯄꯤꯒꯅꯤ ꯑꯗꯨꯗꯨꯋꯥꯏꯗ ꯂꯥꯛꯇ꯭ꯔꯗꯤ ꯎꯄꯥꯏ ꯂꯩꯇ꯭ꯔꯦ
ꯔꯤ ꯑꯣꯐꯔ
ꯐꯤꯁꯎꯒꯤ ꯈꯦꯁꯤ ꯑꯧ ꯇ ꯍꯤ ꯉꯥꯏꯒꯗꯣ
ꯑꯥ
ꯑꯗꯨ ꯑꯣꯏꯅ ꯄꯤꯒꯅꯤ
ꯅꯊꯟꯗ ꯐꯦꯁꯤꯜ ꯇꯧꯔꯒ ꯅꯥꯊꯟꯗ ꯄꯦꯠ ꯇꯧꯅꯤ ꯇꯧꯅꯦ ꯅꯪ
ꯎ ꯅꯪꯅ ꯄꯦ ꯇꯧꯕꯤꯒꯦ ꯍꯥꯏꯕ꯭ꯔꯣ
ꯀꯔꯤ ꯍꯥꯏꯕ꯭ꯔꯥ
ꯅꯪꯅ ꯄꯦ ꯇꯧꯕꯤꯒꯦ ꯍꯥꯏꯕ꯭ꯔꯣ ꯍꯥꯏꯕꯅꯤꯗ
ꯑꯩ ꯑꯩ
ꯑ
ꯐꯦꯁꯤꯌꯦꯜꯒꯤ ꯊꯥꯔꯛꯄꯗꯣ ꯑꯩꯊꯣ
ꯑꯗꯨꯕꯨ ꯑꯥꯏꯀꯣ
ꯅꯪ ꯁꯤꯖꯤꯟꯅꯕꯒꯤꯔ ꯗꯨꯀꯥꯟꯒꯤꯔꯣ
ꯈꯪꯗꯦ ꯏꯃꯥꯅ ꯌꯨꯝꯗ ꯍꯥꯞꯄꯑꯣ ꯍꯥꯏꯌꯦꯦ ꯌꯨꯝꯗ ꯇꯧꯅꯤꯡꯕ ꯈꯥꯏꯗꯣ ꯇꯧꯅꯤꯡꯉꯦ ꯌꯨꯝꯗ ꯍꯥꯞꯄꯣ ꯍꯥꯏꯑꯦ
ꯈꯪꯒꯅꯤ ꯅꯣꯏꯒꯤ ꯌꯨꯝꯗꯁꯨ ꯎꯝ
ꯎꯝ
ꯍꯪꯉꯣ ꯅꯣꯏꯒꯤ ꯌꯨꯝꯂꯁꯨꯔ
ꯍꯪꯉꯤꯉꯩꯗꯣ ꯕꯣꯏꯡꯕꯒꯤꯀꯣ ꯃꯤ ꯃꯤ ꯌꯥꯝꯡ ꯆꯠꯊꯣꯛ ꯈꯗꯣ
ꯕꯣꯜ ꯌꯦꯡꯕ ꯃꯇꯝ ꯉꯥꯏꯔꯒ ꯑꯗꯨꯝ ꯇꯧꯕꯧꯕ ꯌꯥꯏ
ꯑ ꯑꯩꯈꯣꯏꯒꯤ ꯌꯨꯝ ꯃꯅꯥꯛꯇ ꯏꯃꯥ ꯆꯥꯎꯕꯤꯈꯣꯏ ꯂꯥꯛꯏꯕꯗꯣ
ꯎꯝ
ꯃꯈꯣꯏꯗ ꯕꯣꯜ ꯌꯥꯡꯅꯤꯡꯉꯥꯏ ꯕꯖꯔꯗ ꯃꯣꯏꯅꯀꯣ
ꯎꯝ
ꯃꯈꯀꯪꯈꯣꯏꯁꯨ ꯆꯠꯇ꯭ꯔꯦ ꯑꯩꯈꯣꯏꯅ ꯑꯩꯈꯣꯏ ꯏꯕꯣꯛ ꯂꯩꯇꯕꯗꯣ ꯋꯥꯟ ꯃꯟ ꯎꯝ ꯐꯥꯗ꯭ꯔꯤ ꯐꯥꯎꯗꯤ ꯑꯩꯈꯣꯏꯗꯤ ꯆꯠꯅꯤꯡꯗꯦ ꯑꯗꯨꯝ ꯂꯩꯔꯒꯦ ꯍꯥꯏꯔꯤ ꯍꯥꯏꯕꯒꯤꯗꯤ
ꯃꯣꯏ ꯇꯤꯚꯤ ꯄꯨꯔ ꯑꯣ ꯍꯔꯅꯦ ꯁꯤ ꯉꯪꯄꯩꯒꯤ ꯌꯨꯝꯗ
ꯑꯄꯩꯒꯤ ꯌꯨꯝꯗꯜ ꯁꯨ ꯂꯩꯌꯦ ꯑꯗꯨꯅ ꯋꯥꯏ ꯐꯥꯏ ꯀꯅꯦꯛ ꯇꯥꯎꯕꯀꯣ ꯅꯨꯡꯗꯥꯡ ꯑꯣꯏꯔꯗꯤꯃꯤ ꯃꯤ ꯃꯤꯌꯥꯝ ꯄꯥꯏꯕꯒꯤꯀꯣ ꯈꯔ ꯈꯔ ꯀꯞꯄꯤꯟꯕ
ꯐꯣꯟꯗꯗꯤ ꯂꯣꯏ ꯃꯨꯠꯊꯠꯂꯣ ꯑꯗꯨꯒ ꯇꯤꯚꯤ ꯈꯛꯇ ꯁꯝꯃꯣꯅꯦ ꯑꯗꯨꯒ ꯌꯦꯡꯉꯣ
ꯌꯥ ꯇꯕ
ꯉꯁꯤꯒꯤ ꯃꯦꯠꯁꯇꯤ ꯐꯥꯖꯔꯅꯤ ꯇꯨꯋꯦꯜꯐ ꯊꯥꯔꯇꯤꯗ
ꯀꯅꯥ ꯀꯅꯥ
ꯐ꯭ꯔꯥꯟꯁꯅꯀ ꯅꯣꯔꯋꯦ
ꯑꯗꯨꯁꯨ ꯇꯃꯦꯡꯂꯣꯡꯗꯗꯤ ꯃꯥꯏ ꯂꯥꯏꯠꯇꯣ ꯐꯖꯅ ꯂꯥꯛꯇꯕꯀꯣ ꯐꯖꯅ ꯂꯥꯛꯂꯗꯤ ꯌꯦꯡꯕ ꯅꯨꯡꯉꯥꯏꯌꯦ ꯉꯥꯏꯕꯁꯨ ꯅꯨꯡꯉꯥꯏꯌꯦꯕ ꯀꯣ ꯉꯥꯏ ꯉꯥꯏꯔꯒ ꯕꯣꯜ ꯃꯇꯝ ꯌꯥꯎꯔꯗꯤ ꯂꯥꯏꯛꯇꯣ ꯀꯛꯈ꯭ꯔꯕ ꯑꯗꯨꯒꯤ ꯋꯥꯕꯀꯣ ꯖꯦꯅꯦꯔꯦꯇꯔ ꯂꯥꯏꯔꯨꯁꯨ ꯀꯣ
ꯎꯝ
ꯖꯦꯔꯦꯇꯔꯗꯨ ꯐꯠꯇꯕ ꯑꯗꯨꯒꯤ ꯇꯤꯚꯤ ꯈꯣꯏ ꯂꯣꯏꯅ ꯆꯥꯛꯀꯅꯤꯕꯀꯣ ꯑꯗꯨꯗꯨꯅꯦ ꯑꯗꯨꯗꯗꯤ
ꯅꯪꯗꯤ ꯕꯣꯜ ꯌꯦꯡꯕꯁꯨ ꯍꯩꯇꯦ
ꯍꯩꯇ꯭ꯔꯕꯁꯨ ꯑꯗꯨꯝ ꯌꯦꯉꯦ ꯎꯝ
ꯍꯌꯦꯡꯋꯥꯏ ꯌꯨꯝ ꯄꯥꯜꯂꯗꯤ ꯑꯩꯅ ꯅꯝꯐꯨꯗ ꯌꯦꯡꯉꯛꯀꯅꯤ ꯅꯪ
ꯑꯩ ꯌꯦꯒꯅꯤꯅꯦ ꯑꯩꯒꯤ ꯅꯨꯄꯥꯒ ꯌꯦꯡꯀꯅꯤ
ꯐꯅꯤ ꯌꯦꯡꯗꯅꯤ
ꯅꯪ ꯅꯠꯇꯦ
ꯍꯍꯍ
ꯅꯡꯒꯤ ꯐꯥꯠꯇꯦ
ꯍꯦ ꯐꯔꯦ ꯑꯗꯨꯗꯤ
ꯅꯪꯗꯤꯀꯣ
ꯎꯝ
ꯑꯩꯕꯨ ꯋꯥ ꯌꯥꯝ ꯉ ꯉꯥꯡꯃꯟꯕꯒꯤ ꯐꯠꯇꯦ
ꯀꯔꯤ
ꯅꯪ ꯑꯩꯕꯨ ꯋꯥ ꯉꯥꯡꯕꯗꯣ ꯐꯠꯇꯦꯕ ꯁꯥꯎꯅ ꯉꯪꯕꯗꯣ ꯑꯗꯨꯝ ꯑꯩ ꯥꯉꯥꯡꯒ꯭ꯔꯗꯤ ꯑꯩ ꯂꯥꯛꯅꯤꯡꯇꯦ
ꯅꯪꯁꯨ ꯐꯠꯇꯦ ꯅꯪꯒꯤ ꯋꯥꯉꯥꯡꯗꯣ
ꯐꯠꯇ꯭ꯔꯕꯁꯨ ꯅꯪꯗꯤ ꯅꯨꯡꯁꯤꯒꯗꯕꯅꯤꯅꯦ
ꯅꯪꯅ ꯍꯧꯔꯕꯅꯤ
ꯍꯧꯔꯁꯨ ꯍꯧꯔꯁꯨ ꯁꯨ ꯅꯨꯄꯥꯅꯀꯣ ꯂꯣꯏꯅ ꯃꯦꯆꯤꯌꯣꯔ ꯑꯣꯏꯔꯒ ꯍꯦꯟꯗꯜ ꯇꯧꯒꯗꯕꯅꯦꯕꯀꯣ
ꯔꯥꯟ ꯑꯝꯇ ꯄꯤꯕꯤꯕ ꯑꯩꯉꯣꯟꯗ
ꯁꯤꯔꯁꯨ ꯅꯪꯅ ꯍꯣꯏ ꯍꯥꯏꯅ ꯂꯧꯒꯗꯕ
ꯝ ꯑꯁꯨꯝꯕꯗꯤ ꯍꯣꯏ ꯑꯩ ꯑꯆꯨꯝꯃꯦ ꯍꯥꯏꯔꯒꯅꯤ ꯂꯥꯟꯕꯗꯤ ꯂꯥꯂ ꯍꯥꯏꯈꯔꯒꯅꯤ
ꯑꯗꯨꯗꯤ ꯅꯨꯡꯗꯥꯡꯗ ꯀꯔꯤꯒꯤ ꯐꯣꯟ ꯇꯧꯔꯛꯇꯕ꯭ꯔꯥ ꯅꯨꯡꯁꯤꯗꯕꯒꯤ ꯅꯨꯡꯁꯤꯗꯕꯒꯤ ꯎꯝ
ꯂꯣꯏꯗꯧꯕꯒꯤꯀꯍꯣꯏ ꯑ ꯁꯤꯗꯤ ꯂꯣꯏꯁꯜꯂꯒꯦ ꯑꯗꯨꯝ ꯌꯦꯡꯕꯅꯦ ꯁꯤ ꯃꯨꯕꯤꯒꯤ ꯂꯣꯏꯁꯤꯜꯂꯒꯦꯗ ꯑꯗꯨꯝ ꯈꯜꯂꯒ ꯌꯦꯡꯕꯅꯦ ꯅꯨꯡꯁꯤꯦ ꯅ ꯊ
ꯀꯔꯝꯝꯕ ꯅꯨꯡ ꯁꯤꯕꯅꯣ ꯈꯪꯗꯦ
ꯑꯝ ꯀꯔꯤ ꯍꯥꯏꯕꯔꯣ
ꯀꯔꯝꯕ ꯅꯨꯡꯁꯤꯕꯅꯣ ꯈꯪꯗꯦ
ꯑꯗꯨꯝ ꯅꯨꯡꯁꯤꯌꯦ
ꯐꯃꯤ ꯌꯦꯡ ꯀꯅꯕꯒ ꯑꯣꯗ
ꯍꯥꯥ
ꯁ꯭ꯋꯃꯤꯡ ꯆꯠꯅꯕ ꯂꯥꯛꯑꯣ
ꯔꯀꯦ ꯅꯣꯡꯃ ꯂꯥꯀꯦ ꯀꯗꯥꯏ ꯀꯗꯥꯥꯏ ꯖꯂꯥꯎꯕꯤ ꯏꯔꯣꯏꯅꯕ ꯀꯗꯥꯏ ꯀꯗꯥꯏꯗ ꯂꯥꯏ ꯌꯥꯎꯋꯤ
ꯏꯔꯣꯢꯅꯕ
ꯎꯝ
ꯑꯁꯤ ꯑꯩꯒꯤ ꯎ ꯌꯨꯝ ꯃꯅꯥꯛꯇ ꯀꯣ
ꯎꯝ
ꯑꯗꯨꯗꯁꯨ ꯂꯩꯌꯦ ꯑꯩꯏ ꯆꯠꯄ ꯌꯥꯔꯦ ꯃꯣꯏ ꯇꯥꯎꯕ ꯃꯥꯂꯦ
ꯑꯗꯨ
ꯀꯗꯥꯏ ꯀꯗꯥꯏꯗ ꯗꯂꯣꯝꯗꯁꯨ ꯍꯟꯗꯛꯇꯤ ꯃꯤ ꯌꯥꯝ ꯆꯠꯄ ꯃꯥꯜꯂꯦ ꯆꯠꯄ꯭ꯔꯣ ꯃꯤ ꯌꯥꯝ ꯆꯠꯄ꯭ꯔꯣ
ꯎꯝ ꯆꯠ ꯈꯪꯗꯦ ꯍꯧꯖꯤꯀꯥꯟꯗꯤ ꯆꯠꯄꯗꯤ ꯃꯥꯥꯟ ꯎꯝ ꯌꯥ ꯑꯩꯔꯣ
ꯎꯝ
ꯅꯪ ꯇꯧꯕ ꯌꯥꯗꯕ꯭ꯔꯣ
ꯌꯥꯗꯦ ꯑꯩ ꯊꯕꯛ ꯆꯠꯀꯦ ꯅꯪ ꯑꯃꯨꯛ ꯇꯧꯔꯛꯑꯣ
ꯍꯣꯏ ꯍꯣꯏ